ꯍꯜꯂꯣ ꯀꯩꯗꯧꯔꯝꯃꯤꯅꯣ
ꯑꯩ ꯆꯥꯛ ꯂꯣꯏꯔꯒꯥ ꯒꯨꯂꯤ ꯆꯥꯁꯤꯜꯂꯦ ꯑꯗꯨꯒ ꯍꯦꯞꯄꯤꯁꯤꯅꯤ
ꯑꯣ ꯑꯣ ꯀꯩ ꯌꯦꯟꯁꯥꯡ ꯆꯥꯔꯒꯦ
ꯑꯥꯂꯨ ꯁꯣꯛ ꯑꯂꯨ ꯁꯣꯛ ꯎꯝ ꯑꯥꯂꯨ ꯁꯣꯛ ꯑꯣꯏꯗꯨꯢꯕ ꯑꯥꯂꯨ ꯆꯣꯞ ꯍꯥꯏꯗꯨꯅ ꯃꯇꯨꯝꯗꯣ ꯅꯠꯇ꯭ꯔꯥ
ꯎꯝ ꯑꯥꯂꯨ ꯁꯣꯛ ꯍꯥꯏꯅꯗ꯭ꯔꯦ ꯑꯥꯂꯨ ꯁꯥꯛ ꯍꯥꯏꯅꯩꯌꯦ ꯅꯪ ꯁꯥꯛ ꯍꯥꯏꯅꯗꯥꯏꯔꯦ
ꯑ ꯑꯂꯨ ꯈꯪꯗꯦ ꯑꯗꯨꯗꯤ ꯑꯃ ꯑꯂꯨ ꯃꯠꯈꯥꯏꯔꯒ ꯑ ꯀꯩꯅꯣ ꯇꯧꯕꯗꯣ ꯁꯣꯛ ꯇꯧꯕꯗꯨꯅꯤ ꯑꯂꯨ ꯁꯣꯛ ꯍꯥꯏꯕꯅꯦ ꯆꯨꯝꯃꯦ
ꯑꯣ ꯑꯣ ꯃꯥꯅꯦ ꯑꯗꯣ ꯅꯪ ꯅꯕꯨꯛ ꯆꯥꯎꯔꯤꯗꯣ ꯃꯣꯔꯣꯛ ꯆꯥꯁꯤꯜꯂꯤꯗꯣ ꯊꯤꯁꯨꯨ ꯐꯥꯏꯗꯩ ꯍꯥꯢꯔꯒ
ꯀꯩꯅꯣ ꯃꯣꯔꯣꯛ ꯌꯥꯎꯗꯤꯌꯦ
ꯑꯣ
ꯑꯩꯅ ꯅꯥꯍꯟꯃꯨꯛ ꯇꯧꯕ ꯑꯂꯨꯁꯥꯛꯇꯣ ꯍꯥꯎꯇ꯭ꯔꯣ
ꯍꯧ ꯋꯦ
ꯑꯃꯨꯛ ꯇꯧꯔ ꯆꯥꯁꯦ
ꯇꯁꯔꯤ
ꯇꯧꯁꯦ ꯑ ꯍꯥꯎꯕꯅꯦ ꯑꯩ ꯍꯥꯏꯔꯦꯗꯅꯀꯣ
ꯃꯥꯅꯤ
ꯅꯆꯦꯗꯩ ꯈꯔ ꯇꯝꯖꯤꯜꯂꯣ
ꯎꯝ ꯇꯟ ꯑꯃ ꯍꯧꯔꯒ ꯑꯂꯨ ꯁꯥꯛꯇꯨꯒ ꯑꯁ ꯆꯥꯅꯤꯡꯉꯤ
ꯑꯅꯤ ꯇꯗꯅꯦ ꯃꯔꯣꯟ ꯑꯃ ꯈꯪꯗꯣꯡ ꯈꯨꯈꯣꯡ ꯂꯥꯈꯣꯡꯁꯦ ꯇꯥꯗ꯭ꯔꯣ
ꯑ ꯌꯥꯝ ꯇꯨꯀꯠꯆꯩ ꯍꯥꯏꯕ ꯍꯧꯗꯣꯡꯁꯦ ꯑꯩꯗꯤ
ꯑꯗꯨꯅ ꯑꯩꯁꯨ ꯍꯩꯅꯗꯦꯕ
ꯎꯝ
ꯍꯥꯏꯗꯤ ꯈꯪꯗꯦ ꯌꯥꯝꯅ ꯍꯥꯏꯗꯤ ꯅꯨꯡꯁꯤꯔꯁꯨ ꯑꯃ ꯄꯝꯕ ꯈꯣꯠꯄ ꯇꯧꯕꯗꯣ ꯌꯥꯝ ꯍꯩꯅꯗꯦꯕ ꯑꯩ
ꯐꯠꯇꯦ ꯍꯥꯏꯕꯅꯦ ꯍꯧꯗꯣꯡꯒꯤ ꯃꯍꯤꯛꯁꯦ ꯌꯥꯝ
ꯑꯗꯨꯅꯦ ꯑꯁ ꯀꯣꯛ ꯆ ꯀꯣꯛ ꯆꯦꯠꯄꯩ ꯀꯣꯛ ꯆꯤꯛꯄꯒꯤ ꯐꯤꯁꯤꯅꯅꯦ ꯢꯕꯦꯝꯃ ꯌꯦꯠꯁꯜꯂꯒꯅꯦ ꯑꯩꯈꯣꯏꯒꯤ ꯀꯩꯅꯣꯗꯣ ꯏꯁꯀꯥꯐꯇꯣ
ꯎꯝ
ꯏꯁꯀꯥꯞ ꯃꯆꯥꯗꯣ ꯑꯗꯨꯗꯨꯅ ꯇꯧꯔꯒ ꯑꯁ ꯀꯟꯅ ꯌꯦꯛꯁꯤꯜꯂꯒꯅꯤ ꯍꯦꯛꯄꯤꯁꯦ
ꯎꯝ
ꯈꯨꯆꯤꯛ ꯑꯃꯅꯦ ꯍꯥꯏꯕ
ꯎꯝ ꯒꯨꯂꯤꯗꯤ ꯆꯥꯈ꯭ꯔꯕꯣ
ꯆꯥꯔꯦ ꯢꯕꯦꯝꯃꯥ
ꯎꯝ ꯐꯔꯦ ꯐꯔꯦ
ꯒꯨꯂꯤ ꯑꯃ ꯎꯝ ꯒꯨꯂꯤ ꯑꯃ ꯑꯣꯔꯦꯟꯖ ꯀꯂꯔ ꯑꯃ ꯂꯩꯌꯦꯕꯒꯣ ꯑꯗꯨꯗꯣ ꯑꯩꯉꯣꯟꯗ ꯄꯥꯛ ꯆꯥꯅꯗꯦꯕ ꯑꯩꯒꯤꯗꯤ ꯑꯃ ꯂꯩꯕꯀꯣ ꯑꯗꯨꯗ ꯑꯗꯨꯝ ꯆꯥꯅꯕ ꯑꯗꯣ ꯍꯌꯦꯡ ꯐꯃ ꯊꯝꯃꯂ ꯑꯩꯀꯣ ꯃꯥ ꯗꯥꯏꯔꯦꯛ ꯁꯥꯒꯠꯀꯦꯒꯅ ꯑꯗꯨꯝ ꯁꯥꯒꯠꯀꯦꯅ ꯐꯩ ꯍꯥꯏ ꯃꯥ ꯁꯨꯃꯥꯏꯅ ꯀ ꯍꯥꯏꯗꯤꯅ ꯍꯪꯗꯤ ꯁꯥꯔꯁꯨ ꯁꯥꯗꯕ ꯑꯗꯨꯗꯒꯤ ꯑꯗꯨꯝ ꯇꯧ ꯂꯩꯕꯁ ꯅꯨꯡꯉꯥꯏꯇꯕ
ꯎꯝ ꯃꯊꯣꯡ ꯃꯔꯣꯡ ꯈꯪꯗꯕꯤꯗ ꯅꯥꯕꯗꯣ
ꯑꯧ ꯑꯧ ꯃꯥ ꯐꯨꯡꯕꯪꯅꯔꯒ ꯂꯩꯕꯩ ꯇꯥꯏꯞꯇ ꯇꯧꯋꯦꯕ
ꯎꯝ
ꯑꯗꯒꯤ ꯇꯨꯝ ꯇꯨꯝ ꯍꯥꯏꯗꯤ ꯀꯣꯛ ꯀꯩꯀꯩꯩꯅꯣ ꯆꯤꯛꯄꯅꯤꯅ ꯊꯨꯅ ꯇꯨꯝꯒꯤꯁꯨ ꯉꯝꯗꯕ ꯊꯣꯝꯕ꯭ꯔꯥ ꯀꯣꯛ ꯆꯤꯛꯄꯒꯤ ꯑꯗꯨꯝ ꯑ ꯃꯤ ꯄꯥꯅꯤꯡꯕ ꯑꯣꯏꯔꯣ ꯀꯣꯛ ꯄꯥꯅꯤꯡꯕ ꯑꯣꯏꯔꯣ ꯑꯗꯨꯝ ꯇꯧ ꯂꯩꯕꯅꯤꯅ ꯅꯪꯛ ꯍꯥꯏꯗꯤ ꯇꯨꯝꯕꯗꯨ ꯉꯝꯗꯦꯕ ꯊꯨꯅ
ꯅꯪꯒꯤ ꯅꯣꯏꯒꯤ ꯕꯤꯛꯁ ꯂꯩꯕ꯭ꯔꯥ
ꯕꯤꯛꯁ ꯕꯤꯛꯁ ꯂꯩꯕꯅꯦ
ꯅꯈꯨꯠꯇꯣ ꯅꯪꯒꯤ ꯈꯨꯕꯤꯅꯦ ꯑꯗꯨꯒ ꯑꯇꯣꯞꯄ ꯈꯨꯗꯣꯟꯅ ꯑꯃꯒꯗ ꯕꯤꯛꯁꯇꯣ ꯈꯔ ꯈꯔ ꯇꯩꯁꯜꯂꯣ ꯑꯗꯨꯒ ꯀꯣꯛꯀꯤ ꯅꯥꯀꯟ ꯃꯇꯥꯏ ꯃꯇꯥꯏꯒꯤꯗ ꯀꯟꯅ ꯅꯝꯍꯜꯂꯣ ꯅꯣꯏꯃꯗ ꯑꯗꯨꯝ ꯀꯟꯅ ꯅꯝꯃꯒ ꯄꯥꯏꯍꯜꯂꯣ ꯉꯥꯏꯍꯥꯛ
ꯎꯝ ꯑꯁꯤꯗ ꯑꯩꯅ ꯊꯝꯈꯤꯕꯅ ꯑꯝꯇ ꯌꯦꯡꯍꯟ ꯇꯔꯦꯀ ꯃꯥꯗ
ꯑꯥ ꯑꯗꯨꯒ ꯑꯃ ꯁꯨꯝ ꯅꯣꯏꯕꯒꯤ ꯋꯥ ꯅꯠꯇꯕ ꯃꯇꯥꯏ ꯃꯇꯥꯏ ꯅꯥꯀꯟꯒꯤꯗꯣ ꯀꯣꯛꯀꯤ ꯑꯗꯨꯗ ꯀꯟꯅ ꯅꯝꯃꯒ ꯄꯥꯏꯍꯜꯂꯣ ꯉꯥꯏꯍꯥꯛ ꯀꯟꯅ ꯑꯗꯨꯝ ꯅꯝꯍꯜꯂꯣ
ꯕꯤꯛꯁꯇꯣ ꯑꯆꯧꯕ ꯂꯤꯛꯂꯤꯒꯤꯗꯣ ꯑꯗꯨꯅ ꯐꯩꯌꯦꯕ ꯃꯆꯥꯁꯤꯗꯤ ꯃꯌꯥ ꯀꯟꯗꯕꯤꯔ ꯇꯧꯋꯦꯕ
ꯑꯁ ꯑꯩꯗꯤ ꯕꯤꯛꯁꯀꯤ ꯀꯩꯅꯣꯒ ꯂꯣꯏꯈ꯭ꯔꯦꯕꯩꯃ ꯗꯥꯏꯔꯦꯛ ꯕꯥꯝꯅꯦ ꯇꯩꯔꯤꯁꯦ
ꯑꯗꯨꯅ ꯑꯩꯗꯣ ꯑꯃꯨ ꯑꯩꯈꯣꯏꯒꯤ ꯕꯥꯝ ꯂꯩ ꯕꯥꯝ ꯂꯩꯕ꯭ꯔꯗꯤ ꯀꯩꯅꯣ ꯇꯧꯈꯤꯕꯅꯦ ꯕꯥꯝꯇꯥꯔ
ꯀꯩꯒꯦ ꯇꯩꯁꯜꯂꯣ ꯑꯗꯨꯒꯅꯦ ꯅꯪꯗꯣ ꯈꯣꯡꯌꯥꯗꯣ
ꯎꯝ
ꯈꯣꯡꯌꯥꯗꯁꯨ ꯈꯔ ꯇꯩꯌꯣ ꯁꯥꯅꯤꯡ ꯁꯥꯖꯔꯣ ꯍꯌꯦꯡ ꯅꯥꯕ ꯐꯔꯝꯃ ꯂꯣꯏꯔꯦ ꯊꯕꯥꯛꯀꯗꯣ ꯇꯩꯁꯜꯂꯣ ꯅꯪꯒꯟꯒꯗꯣ
ꯑ ꯑꯗꯒꯤ ꯎꯝꯗꯣ ꯀꯩꯅꯣ ꯇꯧꯔꯝꯗꯥꯗꯒꯤ ꯊꯥꯒꯤ ꯀꯩꯅꯣ ꯇꯧꯔꯝ ꯂꯥꯛꯑꯝꯗꯥꯏꯒꯤꯗꯨꯅꯦ ꯀꯩꯅꯣ ꯇꯧꯋꯦ ꯍꯥꯏꯕ ꯍꯥꯏꯗꯤ ꯈꯪꯗꯦ ꯃꯥꯏ ꯃꯤꯊꯁꯨ ꯑꯥ ꯑꯗꯨꯗꯒꯤ ꯃꯥꯏ ꯃꯩꯁꯨ ꯑꯃ ꯎꯔꯤꯡ ꯆꯣꯡꯊꯣꯛꯄ ꯂꯩꯗꯅ
ꯎꯝ ꯎꯝ
ꯑꯗꯤ ꯃꯥꯥꯏ ꯀꯩꯅꯣꯝ ꯐꯠꯂꯛꯇꯕ꯭ꯔꯥꯞ ꯇꯧꯕꯗꯣ ꯑꯗꯨꯝ ꯇꯧꯋꯦꯕ ꯑꯗꯨꯕꯨꯗꯤ ꯇꯧꯔꯝꯗꯥꯏ ꯈꯨꯗꯤꯡꯒꯤ ꯑꯗꯨꯅꯦ ꯑꯩꯉꯣꯟꯗ ꯑꯃ ꯍꯥꯏꯗꯤ ꯀꯨꯆꯨ ꯀꯨꯃꯦꯟ ꯃꯛꯁꯜꯂꯛꯄ ꯇꯧꯔꯝꯗꯥꯏꯁꯦ
ꯎꯝ
ꯉꯥꯛꯇ ꯑꯣꯏꯌꯦꯕ ꯁꯤꯒꯤ ꯊꯕꯛꯁꯦ
ꯎꯝ ꯑ ꯉꯁꯥꯏꯁꯤꯅ ꯁꯥꯒ ꯅꯥꯁꯜꯂꯛꯏꯗꯣ
ꯑꯗꯨꯅꯦꯕ ꯇꯜꯂꯦꯕ
ꯅꯪꯅ ꯅꯍꯥꯟ ꯍꯩ ꯃꯦꯠꯂꯝꯕꯗꯣ
ꯎꯝ
ꯑꯩꯈꯣꯏꯗꯣꯅ ꯌꯥꯝ ꯍꯥꯎꯋꯦ ꯑꯃꯨꯛ ꯀꯆꯥꯁꯦ ꯍꯥꯏꯌꯨꯌꯦ ꯑꯩꯅ ꯃꯥꯗꯣ ꯅꯥꯔꯤꯕꯅꯦ ꯅꯥꯒ꯭ꯔꯦ
ꯆꯥꯆꯥꯅꯔꯣ ꯍꯥꯎꯋꯦ ꯍꯥꯏꯖꯦ
ꯅꯦꯇꯣꯟꯅ
ꯑꯣ ꯆꯥꯁꯦ ꯆꯥ ꯅꯨꯡꯉꯥꯏ ꯍꯥꯏꯕ ꯑꯄꯨꯟꯕ ꯌꯥꯝꯅ
ꯅꯨꯡꯉꯥꯏꯅ ꯋꯥꯊꯤ ꯌꯥꯝ ꯉꯥꯡꯕꯅꯤ ꯍꯥꯏꯕ ꯊꯥꯖꯗꯅ
ꯗ꯭ꯔꯣ ꯗ꯭ꯔꯣ ꯗ꯭ꯔꯣ ꯗ꯭ꯔꯣ ꯆꯕꯦꯡ ꯆꯕꯦꯡ ꯉꯥꯎ ꯅꯨꯡꯉꯥꯏ ꯍꯥꯏꯕ ꯑꯗꯨꯃꯥꯏꯅ ꯉꯥꯎ ꯑꯩꯅꯁꯨ ꯀꯣꯏꯗꯕꯗꯣ ꯍꯪꯕ꯭ꯔꯥ
ꯎꯝ ꯑꯃ ꯀꯩ ꯍꯥꯏꯅꯤ ꯑꯛ ꯈꯣꯏꯅ ꯉꯥꯡꯕꯩ ꯃꯇꯝ ꯄꯤꯗꯝꯕꯅꯦ ꯍꯥꯏꯕ ꯃꯣꯏꯒꯤ ꯄꯦꯟꯗꯕ ꯃꯌꯥꯝ ꯐꯣꯡꯗꯣꯛꯄꯗ
ꯍꯣꯏ ꯌꯥꯝ ꯅꯣꯛꯅꯤꯡꯉꯦ ꯍꯥꯏꯕ ꯍꯩꯃꯥ ꯀꯃꯥꯏ ꯈꯪꯉꯤꯕ ꯑꯗꯨꯗꯤ
ꯑꯗꯨ ꯌꯣꯡꯅꯦ ꯅꯍꯥꯟꯋꯥꯏ ꯂꯩꯁꯥꯔꯤꯉꯩꯗ ꯀꯣꯏꯔꯛꯄꯗꯣ ꯉꯔꯥꯡꯗ ꯈꯪꯉꯤꯅꯦꯕ
ꯑꯗꯨꯅꯟ ꯅꯣꯏ ꯕꯥꯏ ꯎꯔꯗꯤ ꯑꯗꯨꯒ
ꯌꯨꯝ ꯑꯝꯇꯒꯤ ꯃꯤꯅꯦ ꯍꯥꯏꯕ ꯃꯥꯅ ꯅꯨꯄꯥꯗ ꯇꯣꯡꯉꯥꯜꯂꯖꯨ ꯄꯣꯔꯛꯏꯕ ꯑꯉꯥꯡꯁꯤꯡꯗꯣ ꯌꯨꯝ ꯑꯝꯇꯒꯤ ꯑꯉꯥꯡ ꯑꯣꯏꯗꯣꯏꯅꯦꯕ
ꯑꯗꯨꯅꯦ ꯍꯥꯏꯖꯦ ꯅꯣꯛꯅꯤꯡꯕ ꯋꯥꯅꯤꯗ
ꯎꯝ
ꯑꯩ ꯉꯝꯃꯔꯣꯏ ꯑꯩ ꯉꯝꯃꯔꯣꯏ ꯑꯩ ꯉꯝꯃꯔꯣꯏ ꯀꯥꯏꯅ ꯅꯣꯛꯅꯤꯡ ꯍꯥꯏꯗꯤ ꯂꯩꯁꯥꯕꯤꯒꯤ ꯑꯦꯛꯇꯤꯡ ꯇꯧꯔꯛꯄꯗꯣ ꯉꯥꯛ ꯇꯪꯒꯤ ꯑꯃ
ꯈꯠꯂꯣꯅꯦ ꯌꯥꯝꯅ ꯃꯌꯨꯝꯗꯣ ꯉꯟꯇꯥ ꯄꯥꯟ ꯅꯍꯥꯅꯦ ꯃꯥꯗꯤ ꯉꯟꯅ ꯃꯌꯨꯝ ꯄꯥꯜꯂꯛꯄꯅꯦ
ꯅꯍꯥ ꯃꯥꯜꯂꯤꯕ
ꯎꯝ ꯃꯥꯏ ꯑꯃꯥꯏ ꯍꯥꯏꯖꯩꯗꯨꯗꯤ ꯑꯩꯗꯤ ꯆꯍꯤ ꯇꯔꯥꯅꯤꯄꯥꯗ ꯌꯨꯝ ꯄꯥꯜꯂꯦ ꯀꯣꯂꯦꯖ ꯀꯥꯏꯔꯤꯒꯩꯗꯩꯅꯦ ꯃꯥ ꯃꯌꯨꯝ ꯄꯥꯜꯂꯛꯏꯗꯣ ꯀꯣꯂꯦꯖ ꯀꯤ ꯗ꯭ꯔꯦꯁꯇꯅꯤ ꯆꯦꯜꯂꯛꯏꯗꯣ
ꯆꯍꯤꯗꯣ ꯊꯥꯔꯇꯤ ꯍꯦꯜꯂꯝꯃꯗ꯭ꯔꯅꯦ
ꯑꯗꯨꯃꯥꯏ ꯃꯨꯛꯇꯪ ꯂꯩꯔꯝꯒꯅꯤ
ꯑꯗꯨꯏ ꯍꯦꯜꯂꯝꯗꯧꯗꯤ ꯃꯥꯟꯗꯕ ꯑꯃꯨꯛꯁꯨ ꯍꯥꯏꯗꯤ ꯊꯥꯔꯇꯤ ꯁ꯭ꯋꯥꯏꯗ ꯊꯥꯔꯇꯤ ꯋꯥꯟ ꯁꯨꯃꯥꯏꯗꯤ ꯂꯩꯔꯝꯗꯧ ꯃꯥꯟꯕ
ꯎꯝ ꯏꯕꯦꯝꯃꯥ ꯃꯥꯅ ꯆꯦꯜꯂꯛꯄꯗꯣ ꯑꯩ ꯎꯍꯧꯋꯦ ꯍꯥꯏꯕ
ꯑꯩꯗꯤ ꯑꯈꯣꯏ ꯆꯦ ꯍꯣꯏ ꯕꯦꯁꯀ ꯃꯥꯟꯖꯜꯂꯛꯑꯕꯅꯤꯀꯣ ꯅꯍꯥꯟꯒꯤ ꯑꯦꯛꯇꯤꯡꯗꯨꯗ ꯅꯣꯛꯅꯤꯡꯉꯛꯄꯩ
ꯃꯥꯖꯦ ꯃꯥꯅ ꯆꯦꯜꯂꯛꯏꯗꯣ ꯈꯪꯕ꯭ꯔꯥ ꯁ꯭ꯀꯨꯜꯒꯤ ꯑꯦꯛꯁꯀꯔꯁꯟ ꯆꯠꯅꯤꯅ ꯃꯥꯗꯤ ꯀꯛ ꯑꯩꯈꯣꯏ ꯀꯛ ꯀꯥꯖꯤꯗ ꯍꯥꯏꯗꯣꯛꯇꯕꯤꯗ ꯀꯥꯈꯠꯂꯕ ꯕꯁꯁꯤꯗ
ꯎꯝ
ꯑꯩꯈꯣꯏ ꯀꯥꯁꯤꯅ ꯈꯪꯉꯕ ꯑꯗꯨꯒ ꯕꯁ ꯃꯅꯨꯡꯗꯩ ꯁꯣꯔꯣ ꯁꯣꯔꯣ ꯁꯣꯔꯣ ꯆꯤꯡꯗꯔꯥ ꯆꯦꯂꯛꯏꯅꯤ
ꯋꯥ ꯌꯥꯝ ꯅꯩꯌꯦ ꯅꯣꯏ ꯀꯥꯒꯤꯁꯨ
ꯎꯝ ꯑꯩ ꯃꯥꯅ ꯆꯦꯜꯂꯛꯄꯗ ꯍꯥꯏꯗꯤ ꯀ꯭ꯔꯠꯀꯥ ꯂꯣꯏ ꯌꯥꯟꯕꯗ ꯑꯩ ꯎꯍꯧꯋꯦꯕ
ꯀꯥ꯭ꯔꯠ ꯌꯥꯂꯤꯌꯦꯅꯦ ꯎꯝ
ꯑꯥꯏꯗꯤ ꯀꯥꯠ ꯌꯥꯜꯂꯤꯅꯦ ꯏꯕꯦꯝꯃꯥ
ꯅꯣꯛꯅꯤꯡꯉꯝꯅꯤ
ꯎꯝ ꯑꯃ ꯉꯛꯇꯒ ꯏꯕꯥꯅꯤꯅ ꯍꯦꯛ ꯍꯦꯛ ꯕꯖꯥꯔ ꯆꯠꯄꯒꯤ ꯌꯥꯟꯕ ꯁ꯭ꯀꯥꯐꯇꯣ
ꯎꯝ
ꯑꯗꯨꯒ ꯌꯥꯜꯂꯒ ꯑꯥꯏ ꯗꯤꯗꯨꯒ ꯆꯦꯜꯂꯛꯏꯅꯦ ꯍꯥꯏꯕ
ꯑꯁ ꯅꯣꯛꯅꯤꯡꯉꯦ ꯌꯝ
ꯎꯝ
ꯕꯖꯥꯔꯗ ꯆꯠꯇꯕ ꯕꯖꯥꯔꯗ ꯆꯠꯅꯤꯡꯉꯤ
ꯀꯠꯅꯤꯡꯉꯦꯔꯥ
ꯑꯁ ꯈꯨꯎꯞ ꯐꯖ ꯐꯖꯕ ꯑꯣꯐꯔ ꯊꯥꯏꯅꯩ ꯍꯨꯖꯤꯛ ꯁꯦꯜꯁ ꯇꯧꯕꯒꯤꯀꯣ ꯂꯩꯁꯦ
ꯀꯨꯏꯔꯦ ꯑꯗꯨꯝ ꯏꯕꯥꯅꯤ ꯑꯥ ꯍꯟꯇꯛ ꯊꯥꯁꯤꯗꯗꯤ ꯉꯝꯗꯧ ꯃꯥꯟꯗ꯭ꯔꯦ ꯃꯊꯪ ꯊꯥꯗꯗꯤ ꯑꯩ ꯁꯣꯏꯗꯅ ꯉꯝꯅꯤ ꯍꯥꯏꯕꯒꯤ ꯑꯥꯁꯥ ꯂꯩ
ꯎꯝ ꯑꯩꯁꯨꯅꯦ
ꯎꯝ ꯐꯖꯕ
ꯍꯣꯏ ꯌꯥꯔꯗꯤꯀꯣ ꯗ꯭ꯔꯦꯁꯁꯤ ꯑꯃꯁꯨ ꯌꯥꯎꯁꯜꯂꯁꯨ
ꯑꯥ
ꯀꯝꯃꯒꯥꯗꯤ
ꯎꯝ ꯃꯥꯅꯦ
ꯏꯕꯥꯅꯤ ꯑꯗꯨꯝ ꯄꯨꯝꯃ ꯂꯩꯗ꯭ꯔꯣꯕꯅꯦ ꯍꯥꯏꯕ
ꯑꯧ ꯑꯁꯦꯡꯕ ꯐꯥꯅ ꯄꯨꯝꯃꯦ
ꯑꯃ ꯐꯪꯉꯦ ꯁꯦꯠ ꯆꯥꯗꯅ ꯀꯩꯁꯨ ꯇꯧꯗꯦꯅꯀꯣ ꯏꯕꯥꯅꯤꯗꯤ
ꯎꯝ ꯑꯩꯗꯣ ꯑꯥ ꯅꯪꯗꯣ ꯅꯪꯗꯣ ꯅꯪꯅ ꯑꯃꯨꯛ ꯅꯥꯁꯤꯟꯒ꯭ꯔꯦ ꯍꯟꯗꯛ ꯀꯥꯡ ꯗꯣ
ꯎꯝ
ꯕ ꯆꯠꯅꯤꯡꯕ꯭ꯔꯥꯕ ꯑꯩꯅ ꯆꯠꯅꯤꯡꯉꯗꯤ ꯑꯩꯅ ꯈꯜꯂꯤꯕ ꯀꯩꯅꯣꯁꯦ ꯑꯈꯣꯏ ꯑꯈꯣꯏ ꯂꯩꯁꯥ
ꯎꯝ
ꯍꯥꯏꯗꯤ ꯑꯦꯠ ꯇꯧꯔꯒ ꯑꯈꯣꯏꯉꯩꯗꯣ ꯊꯤꯟꯕꯤꯅꯕ ꯂꯩꯇ꯭ꯔꯥꯁꯨ ꯑꯈꯣꯏ ꯕꯥꯗ ꯑꯈꯣꯏ ꯕꯥꯗ ꯊꯤꯜꯍꯜꯂꯝꯃꯦꯗꯅ ꯈꯪꯕ꯭ꯔꯥ
ꯎꯝ
ꯑꯗꯨꯒ ꯌꯥꯗ꯭ꯔꯥ ꯅꯪ ꯀꯥꯡ ꯑꯆꯧꯕ ꯌꯦꯡꯅꯤꯡꯗ꯭ꯔꯥ ꯃꯣꯏꯗ ꯉꯟꯅꯗꯤ ꯆꯤꯡꯕꯅꯦ ꯅꯨꯡꯗꯤꯟ ꯄꯨꯡ ꯕꯥꯔꯣ ꯑꯗꯥꯏꯗ
ꯑꯥ ꯑꯥ ꯌꯦꯡꯁꯦ ꯌꯦꯡꯁꯦ ꯑꯩꯒꯤ ꯇꯥꯏꯃꯤꯡꯖꯦ ꯍꯥꯏꯗꯤ ꯑꯩꯅ ꯅꯍꯥꯟ ꯍꯥꯏꯗꯨꯅꯦ ꯌꯣꯡ ꯀꯩꯅꯣꯝ ꯇꯧꯔꯝꯗꯥꯏ ꯈꯨꯗꯤꯅꯤꯡꯒꯤ ꯑꯩꯒꯤꯗꯤ ꯑꯃ ꯃꯄꯥ ꯆꯥꯅꯕꯗꯣ
ꯎꯝ ꯎꯝ ꯅꯪ ꯍꯧꯖꯤꯛ ꯍꯧꯖꯤꯛ ꯑꯃꯨꯛ ꯍꯥꯏꯗꯤ ꯇꯥꯡ ꯇꯔꯥꯕꯨꯛꯀꯤ ꯃꯅꯨꯡꯗ ꯂꯥꯛꯊꯣꯛꯈ꯭ꯔꯥꯒꯗꯤ ꯅꯪꯕ ꯌꯥꯏ
ꯎꯝ ꯑꯗꯨꯅꯦ ꯑꯩꯖꯦ ꯃꯥꯏꯟꯃꯥꯏꯅ ꯑꯗꯨꯃꯥꯏꯅ ꯇꯥꯏꯃꯤꯡꯖꯦ ꯑꯗꯥꯏꯗ ꯑꯗꯨꯝ ꯑꯣꯏꯌꯦꯕ ꯈꯪꯕ꯭ꯔꯥ
ꯎꯝ
ꯑꯩ ꯍꯨꯖꯤꯛ ꯀꯩꯅꯣꯗ ꯆꯠꯂꯦꯕ ꯈꯪꯕ꯭ꯔꯥ ꯑꯩ ꯍꯥꯏꯖꯦ
ꯅꯍꯥꯃꯨꯛ ꯅꯍꯥꯃꯨꯛ ꯇꯥꯡ ꯀꯌꯥ ꯑꯣꯏꯒꯤꯒꯦ
ꯅꯍꯥꯃꯨꯛ ꯑꯗꯨꯃꯥꯏꯅ ꯅꯪ ꯍꯥꯏ ꯇꯥꯏꯃꯤꯡꯖꯤꯅꯦ ꯃꯦ ꯑꯗꯨꯝ
ꯎꯝ ꯒ꯭ꯌꯥꯔꯗꯤ ꯈꯔ ꯆꯠꯊꯣꯛꯇ꯭ꯔꯥꯗꯤ ꯏꯕꯥꯅꯤ ꯀꯩꯅꯣ ꯄꯨꯝꯃꯅꯤ ꯍꯥꯏꯕ
ꯑꯗꯨꯅꯦ ꯑꯁ ꯃꯤ ꯀꯣꯐꯤ ꯊꯛꯄꯒ ꯆꯠꯅꯗꯅ ꯑꯌꯨꯛ ꯉꯟꯇꯥ ꯍꯧꯒꯠꯂꯒ ꯆꯠꯅꯤꯡꯗ꯭ꯔꯣ
ꯑꯥ ꯆꯠꯅꯤ ꯍꯥꯏꯔ ꯆꯠꯁꯦ ꯍꯥꯏꯕ ꯅꯪ ꯅꯪꯅ ꯍꯥꯏꯕ ꯅꯣꯏ ꯅꯍꯥꯃꯨꯛ ꯀꯣꯆꯤꯡ ꯇꯧꯔꯝꯕꯒꯤ ꯅꯥꯀꯟꯒꯤꯗꯣ ꯊꯛꯎꯁꯦ ꯍꯥꯏꯕ
ꯊꯛꯎꯁꯦ ꯑꯗꯨꯗꯤ ꯃꯅꯤꯡꯗꯩ ꯐꯥꯎꯖꯜꯂꯛ ꯉꯇꯥꯁꯨ ꯑꯗꯨꯝ ꯍꯥꯡꯕꯅꯦ
ꯑꯗꯨꯅ ꯍꯥꯏꯁꯦ ꯅꯛꯑꯦ ꯁꯤ ꯀꯩꯅꯣꯗ ꯍꯦꯛ ꯑꯩ ꯈꯪꯉꯦ ꯃꯐꯝꯗ ꯑꯩꯅ ꯍꯥꯡꯉꯦ ꯄꯥꯛꯅ ꯈꯪꯗꯕꯅꯦ ꯑꯩ ꯌꯥꯝ ꯈꯪꯉꯦ ꯃꯐꯝ ꯎꯝ
ꯑꯗꯒꯤ ꯑꯗꯒꯤ ꯀꯩꯅꯣ ꯇꯧꯁꯤꯜꯂꯒ ꯑꯁ ꯈꯪꯗꯦꯗ ꯄꯩꯁꯥ ꯄꯩꯁꯥꯁꯦ ꯂꯩꯔꯗꯤ ꯇꯧꯕ ꯌꯥꯕ ꯃꯌꯥꯝ
ꯎꯝ
ꯍꯣꯏ
ꯑꯁ ꯑꯗꯣ ꯌꯥꯝ ꯃꯐꯝꯒꯗꯣ ꯌꯥꯝꯅ ꯄꯤꯛꯑꯒꯀꯣ ꯌꯥꯝꯅ
ꯎꯝ ꯑꯗꯨꯅꯦ ꯑꯗꯒꯤ ꯑꯩꯗꯤ ꯑꯃ ꯆꯠꯅꯤꯡꯂꯤꯁꯦ ꯑꯃ ꯀꯔꯤ ꯀꯣꯐꯤ ꯉꯥꯛꯇ ꯌꯣꯟꯕꯒꯤ ꯍꯟꯗꯛ ꯐꯖ ꯐꯖꯕ ꯃꯌꯥꯝ ꯊꯣꯛꯂꯛꯑꯦꯗꯅ
ꯎꯝ
ꯑꯗꯨ ꯗ꯭ꯔꯦꯁ ꯅꯥꯟꯅ ꯁꯦꯠꯂꯒ ꯊꯛꯎ ꯌꯥꯏ ꯍꯥꯏꯕꯅꯤꯗ ꯄꯩꯁꯥ ꯂꯩꯇ꯭ꯔꯁꯨ ꯀꯣꯐꯤ ꯐꯧꯇꯤ ꯉꯝꯅꯤꯗꯅ
ꯉꯝꯅꯤꯍꯦ ꯂꯨꯄꯥ ꯀꯩꯁꯨ ꯇꯥꯡꯉꯣꯏ ꯂꯨꯄꯥ ꯆꯥꯝꯃꯔꯤꯈꯩ ꯃꯅꯨꯡꯗꯪ ꯂꯣꯏ ꯑꯣꯏꯔꯝꯃꯅꯤ ꯑꯗꯨꯗꯤ
ꯑꯗꯨꯅꯦ ꯇꯥꯡꯉꯕꯗ ꯆꯍꯨꯝ ꯍꯥꯏꯖꯤꯜꯂꯁꯦꯕ
ꯍꯣꯏ ꯃꯥꯅꯦ ꯉꯝꯅꯤ ꯑꯗꯨꯐꯥꯎꯗꯤ ꯑꯗꯨ ꯈꯥꯛꯅ ꯄꯥꯏꯗꯕꯗꯤ ꯅꯠꯇꯦ ꯇꯤꯀꯣ ꯑꯗꯨꯃꯥꯏꯅ ꯄꯥꯏꯕ ꯄꯥꯏꯗ꯭ꯔꯁꯨ ꯑꯗꯨꯛ ꯉꯞꯅꯗꯦ ꯄꯥꯏꯗꯁꯦ ꯀꯣꯐꯤ ꯑꯃꯒꯨꯝꯕꯗꯤ ꯏꯆꯥ ꯏꯊꯣꯟꯇꯔꯦꯠ ꯇꯧꯕ ꯉꯝꯖꯔꯤꯕ
ꯉꯝꯖꯩꯕ ꯑꯗꯨꯅꯦ ꯑꯗ ꯁꯠꯁꯤꯀꯣ ꯄꯨꯝꯃꯒ ꯂꯩꯔꯦ ꯄꯨꯝꯁꯩꯕꯅꯤ
ꯃꯥꯅꯦ ꯑꯗꯨꯒꯤ ꯑꯩꯈꯣꯏ ꯑꯉꯥꯡ ꯑꯥꯗ ꯂꯩꯈꯤꯕꯗꯣ ꯅꯨꯄꯤꯗꯣ
ꯎꯝ
ꯎ ꯃꯥꯁꯨ ꯊꯣꯛꯂꯒ ꯃꯃꯥꯡꯗꯁꯨ ꯆꯠꯁꯦꯅ ꯍꯥꯏꯅꯕꯗꯣ ꯆꯠꯇ꯭ꯔꯦ ꯍꯟꯗꯛꯇꯤ ꯑꯝꯇ ꯑꯁ ꯅꯩꯅ ꯑꯝꯇ ꯆꯠꯅꯤꯡꯉꯦ ꯍꯥꯏꯕ ꯌꯥꯝꯅ ꯎꯝ
ꯄꯔꯤꯈꯥꯗꯤ ꯂꯣꯏꯔꯝꯃꯅꯤ ꯃꯤ ꯄꯔꯤꯈꯥ ꯂꯣꯏꯅꯔꯦ
ꯂꯣꯏꯅꯔ ꯃꯥꯗꯣ ꯗꯤꯁꯦꯝꯕꯔ ꯊꯣꯛꯂꯑꯅꯤ ꯍꯥꯏꯕ꯭ꯔꯣ ꯃ ꯍꯥꯏ
ꯑꯗꯨꯗꯤ ꯃꯥ ꯍꯟꯗꯛ ꯊꯣꯛꯂꯛꯑꯔꯣꯏ
ꯎꯝ
ꯎꯝ ꯄꯪꯉꯦ ꯍꯟꯗꯛ ꯊꯣꯛꯂꯛꯑꯒꯗꯤ ꯗꯤꯁꯦꯝꯕꯔꯗ ꯂꯩꯔꯒ ꯗꯤꯁꯦꯝꯕꯔꯗꯣ ꯈꯔ ꯊꯦꯡꯅꯅ ꯂꯩꯊꯒꯦ ꯂꯩꯇꯦ ꯗꯤꯁꯦꯝꯕꯔ ꯌꯥꯝ ꯐꯖꯕꯅꯦ ꯍꯥꯏꯕ
ꯃꯥꯅꯦ ꯑꯩꯅꯅꯦ ꯃꯥꯗꯣ ꯊꯣꯛꯂꯛꯇꯣꯏ ꯑꯣꯏꯔꯗꯤ ꯄꯣꯠꯁꯨ ꯇꯞꯅꯤꯡꯕ
ꯎꯝ
ꯌꯥꯗꯦꯅ ꯅꯈꯣꯏ ꯁꯤꯗꯗꯤ
ꯎꯝ
ꯑꯗꯒꯤ ꯄꯣꯠꯁꯨ ꯇꯛꯅꯤꯡꯕꯅꯤ ꯑꯗꯨꯗ ꯃꯥꯗꯣ ꯊꯣꯛꯂꯛꯑꯔꯣꯏ ꯈꯣꯠꯂꯔꯣꯏꯅ ꯍꯥꯏꯑꯦꯕꯀꯣ
ꯑꯥ
ꯑꯗꯒꯤꯗꯤ ꯑꯗꯒꯤ ꯕꯨꯠꯁꯇ ꯑꯃ ꯈꯨ ꯌꯧꯕꯗꯣ
ꯑꯥ ꯑꯥ ꯑꯥ
ꯑꯗꯨꯒ ꯍꯤꯜꯁ ꯈꯔ ꯌꯥꯎꯕꯗꯣ ꯈꯪꯕ꯭ꯔꯥ?
ꯈꯪꯉꯦ ꯈꯪꯉꯦ ꯈꯪꯉꯦ ꯑꯩ ꯑꯗꯨ ꯄꯥꯝ ꯄꯥꯝ ꯂꯩꯅꯤꯅꯦ
ꯑ ꯕꯨꯠꯁꯇ ꯍꯤꯜꯁ ꯌꯥꯎꯗ꯭ꯔꯗꯤ ꯑꯈꯣꯏꯗꯤ ꯊꯤꯅꯤꯕ ꯇꯣꯡꯕꯗ꯫
ꯑꯗꯨꯒꯤꯗꯣ ꯑꯈꯣꯏ ꯑꯕꯥꯏ ꯍꯣꯏꯔꯣꯝꯗꯗꯤ ꯃꯣꯏꯅ ꯂꯩ ꯃꯐꯝꯗꯗꯤ ꯑꯗꯨ ꯉꯥꯛ ꯇꯣꯡꯅꯩꯗꯅ
ꯎꯝ
ꯑꯗꯨꯒꯤ ꯃꯣꯏꯅ ꯅꯍꯥꯟ ꯎꯠꯂꯛꯏꯕ ꯌꯥꯝ ꯐꯖ ꯐꯖꯕ